ꯑꯩ꯫
ꯎꯝ
ꯍꯧꯖꯤꯛꯇꯤ ꯇꯥꯔꯕꯣ ꯁꯦꯡꯅ꯫
ꯍꯣꯏ꯫
ꯕꯦꯔꯥ ꯂꯩꯇ꯭ꯔꯦꯀꯣ꯫
ꯎꯝ꯫
ꯑꯠꯆꯥ ꯑꯠꯆꯥ ꯐꯔꯦ ꯐꯔꯦ꯫
ꯍꯤꯕ꯭ꯔꯞ ꯅꯪ ꯍꯤꯕ꯭ꯔꯕꯣ ꯐꯕ꯭ꯔ
ꯆꯠꯂꯤꯈꯣꯏꯗꯤ
ꯍꯥꯥ
ꯃꯄꯥꯟꯗ ꯂꯩꯌꯦ
ꯂꯥꯛꯑꯦ ꯀꯤꯗꯦ꯫ ꯃꯄꯥꯥꯟ ꯃꯤ ꯌꯥꯝ ꯂꯩ ꯃꯅꯜꯁꯦ ꯃꯅꯨꯡ ꯃꯅꯨꯡ ꯃꯅꯨꯡ ꯃꯤ ꯌꯥꯝ ꯂꯩꯕ ꯂꯥꯡꯌꯦꯕ꯫
ꯑꯣ ꯑꯣ ꯑꯣ ꯃꯣꯏ ꯂꯥꯡꯕꯗ ꯀꯩꯒꯤꯅꯣ ꯈꯪꯕ꯭ꯔꯣ ꯑꯩ ꯍꯥꯏꯕꯤꯌꯨꯔꯣ
ꯍꯥꯏꯔꯣ꯫
ꯁꯦꯁ ꯌꯥꯝ ꯇꯥꯅꯤꯡꯕ ꯃꯜꯂꯤꯀꯣ꯫
ꯃꯤ ꯋꯥꯔꯤ ꯁꯥꯟꯅꯕꯗꯤ ꯌꯦꯠꯅꯤꯡꯕꯒꯤꯅꯤ꯫
ꯖꯦꯂꯁꯤ ꯏꯁꯇ
ꯇꯧꯔꯛꯀꯅꯣ ꯇꯧꯔꯛꯀꯅꯣ ꯑꯗꯨꯒꯨꯝꯕ
ꯁꯦ ꯑꯉꯥꯎꯕ ꯇꯥꯏꯄꯇꯥ ꯅꯪ ꯉꯥꯎꯔꯦꯀꯣ
ꯉꯥꯎꯗꯦ꯫
ꯌꯨ ꯊꯛꯇꯅ ꯉꯥꯎꯕꯅꯦ ꯅꯪ
ꯍꯣꯏꯗꯤ ꯑꯩꯗꯤ ꯌꯨꯊꯛꯇꯅ ꯑꯗꯨ ꯉꯥꯎꯋ
ꯃꯤꯒꯤ ꯊꯥꯛꯂꯒ ꯉꯥꯎꯕꯅꯦꯕ ꯅꯪꯒꯤ ꯊꯥꯛꯄ ꯉꯥꯎꯕꯅꯦ ꯑꯁ ꯑꯁꯤꯁꯦ ꯌꯥꯝ ꯂꯨꯔꯤꯁꯦ ꯑꯁꯤꯅꯤꯅꯦ
ꯍꯣꯏꯅꯦꯂꯣꯏ
ꯀꯃꯥꯏꯅ ꯇꯧ ꯁꯤꯒꯦ
ꯗꯩꯌꯦ ꯑꯝꯇ ꯍꯌꯦꯢ ꯅꯪ ꯃꯤ ꯃꯥꯃꯡꯗ ꯍꯥꯏꯕ ꯉꯥꯝꯃꯔꯣꯏ꯫
ꯅꯣꯏ ꯂꯝꯕꯤꯒꯨꯝꯕ ꯆꯠꯄꯗꯀꯣ ꯍꯥꯏꯔꯒꯒ ꯑꯦꯟꯁ
ꯍꯨꯝ ꯍꯨꯝ ꯍꯣꯏꯅꯦ ꯑꯗꯨꯃꯥꯏꯅ ꯇꯧꯔꯕꯅꯤ ꯑꯩꯗꯤ ꯌꯥꯝꯅ ꯎꯔ
ꯑꯗꯨ ꯀꯥꯡꯕꯨꯗꯣ ꯊꯛꯄ ꯀꯥꯡꯕꯨꯗꯣ ꯃꯣꯏꯗꯤ꯫ ꯌꯥꯏꯑꯕ ꯑꯗꯣ ꯊꯛꯇꯅ ꯑꯗꯨꯝ ꯇꯧꯕꯗꯣ ꯑꯁ ꯚꯦꯔꯥ ꯀꯥꯕꯅꯤꯍꯦ꯫
ꯈꯪꯗꯦ ꯑꯩꯈꯣꯏ ꯀꯔꯤꯝ ꯈꯪꯖꯗꯦ꯫
ꯄꯤꯁ ꯕꯦꯔꯥꯅꯤ ꯑꯗꯣ ꯑꯁ ꯑꯩ ꯐꯖꯅ ꯁꯦꯝꯗ꯭ꯔꯗꯤ ꯌꯥꯔꯣꯏ ꯃꯇꯝ ꯂꯩꯔꯤꯉꯩꯗ꯫
ꯍꯦꯟꯗꯣꯇ꯭ꯔꯗꯤꯌꯥ
ꯐꯖꯅ ꯇꯨꯝꯗꯕꯁꯦ ꯀꯩꯅꯣ ꯀꯣꯛ ꯀꯣꯛꯇ ꯆꯤꯛꯄꯒꯨꯝ ꯑꯗꯨꯝ ꯇꯧꯕꯖꯥꯠꯅꯤꯀꯣ
ꯇꯧꯋꯦꯅ ꯅꯪ ꯉꯔꯥꯡ ꯐꯖꯅ ꯇꯨꯝꯗꯕꯩ
ꯑꯣ
ꯃꯤꯅꯥ ꯍꯧꯗꯣꯛꯑꯒ ꯍꯧꯒꯠꯂꯦ ꯑꯗꯨꯒ ꯐꯖꯅ ꯊꯤꯡꯒꯠꯄꯤ
ꯑꯥ
ꯑꯁ ꯀꯩꯅꯣ
ꯑꯩꯅ ꯅꯠꯇꯦ ꯃꯄꯥꯟ ꯑꯥꯗꯒꯤꯅꯤ ꯑꯥꯗꯒꯤ ꯎꯄꯥꯏ ꯂꯩꯇꯦ
ꯑꯥ ꯃꯇꯝꯅ ꯑꯍꯣꯡꯕ ꯄꯨꯔꯛꯄꯅꯤ ꯏꯁ
ꯆꯥꯎꯁꯨ ꯌꯥꯔꯦ ꯍꯩꯔꯦ ꯋꯥ ꯉꯥꯡꯕ ꯍꯩꯔꯦ ꯆꯤꯡꯅꯔꯛꯑꯦ ꯌꯥꯝꯅ ꯌꯥꯝ ꯍꯩꯔꯝꯃꯦ ꯏꯝꯄ꯭ꯔꯃꯦꯟ ꯌꯥꯝ ꯍꯩꯀꯠꯂꯝꯕꯁꯤꯗ
ꯆꯤꯡꯅꯥꯅꯣ ꯆꯤꯡꯅꯥꯅꯣ ꯑꯩꯗꯣ ꯑꯩ ꯑꯗꯨꯝꯃꯛ ꯑꯣꯏꯔꯤꯅꯤ
ꯍꯣꯏꯅꯦ ꯍꯣꯏꯅꯦ ꯍꯣꯏꯅꯦ ꯍꯣꯏꯅꯦ ꯍꯣꯏꯅꯦ ꯅꯪꯕꯨꯗꯤ ꯅꯪ ꯑꯗꯨꯝ ꯑꯣꯏꯒꯅꯤ
ꯑꯁ ꯑꯀꯠꯆꯟꯕ ꯂꯣꯏꯔꯦ ꯀꯥꯡ ꯀꯥꯡ ꯃꯌꯥꯝꯁꯤꯅꯤ ꯑꯁ
ꯀꯥꯡ ꯆꯤꯛꯑꯦ
ꯀꯥꯡꯗꯣ ꯀꯩꯅꯣ ꯑꯥ ꯑꯃꯅ ꯋꯥꯑꯦꯕꯀꯣ
ꯋꯥꯔꯤ ꯁꯥꯕ ꯂꯥꯏꯔꯤ ꯀꯥꯡꯅ ꯑꯣꯝꯃꯥ ꯁꯤꯔꯦꯅꯦ ꯍꯧꯖꯤꯛ
ꯑꯦ ꯁꯤꯒꯅꯣ ꯁꯤꯒꯅꯣ ꯁꯤꯔꯣꯏ ꯁꯨꯡꯁꯤ ꯁꯤꯔꯣꯏ ꯁꯤꯔꯣ ꯍꯥꯏꯔꯗꯤ ꯁꯤ ꯁꯤꯔꯣꯏ
ꯑꯩ ꯗꯤꯡꯒꯤ ꯅꯥꯔꯦ
ꯌꯥꯔꯦ ꯌꯥꯔꯦ ꯑꯗꯨꯒꯨꯝꯕ ꯇꯧꯔꯣꯏ ꯑꯗꯣ ꯆꯨꯞꯊꯣꯛꯈ꯭ꯔꯗꯤ ꯍꯛꯆꯥꯡ ꯐꯗꯣꯏꯅꯤ ꯍꯥꯏꯌꯦ
ꯊꯛꯁꯦ ꯑꯩꯈꯣꯏꯒꯤ ꯂꯩꯕ ꯃꯐꯝꯁꯦ ꯀꯌꯥꯝ ꯅꯨꯡꯉꯥꯏ ꯑꯕꯀꯣ ꯅꯪ ꯑꯝꯇ ꯄꯨꯜꯂꯒ ꯊꯝꯒꯦꯗꯅ
ꯅꯪ ꯏꯁꯨ ꯐꯔꯅꯤ ꯍꯥ ꯏꯁꯨ ꯐꯔꯅꯤ ꯍꯟꯆꯥꯡꯁꯨ ꯐꯔꯅꯤ ꯄꯨꯡꯐꯥ ꯐꯔꯅꯤ ꯅꯣꯏꯕꯁꯨ ꯋꯥꯟꯊꯔꯅꯤ ꯄꯨꯛꯇꯣ
ꯑꯩꯒꯤ ꯄꯨꯛꯁꯤꯗꯤ ꯅꯣꯏꯗꯦꯕ
ꯅꯪ ꯍꯧꯖꯤꯛ ꯅꯣꯏ ꯍꯥꯏꯕꯗꯣ ꯆꯞ ꯆꯥꯔꯅꯤ
ꯅꯣꯏꯁꯨ ꯅꯣꯏꯌꯦ ꯍꯥꯏꯕ ꯇꯥꯏ ꯁꯤ ꯊꯥꯖꯄ꯭ꯔꯥ
ꯎꯝ ꯍꯣꯏꯅꯦ ꯅꯪꯅ ꯍꯥꯏꯕꯗꯤ ꯑꯩꯅ ꯂꯣꯏꯅ ꯊꯥꯖꯩ
ꯀꯩꯅꯣ ꯌꯥꯝ ꯅꯨꯡꯉꯥꯏꯕ꯭ꯔꯣ ꯃꯄꯥꯟꯗ ꯂꯩꯔꯤꯁꯦ
ꯅꯨꯡꯉꯥꯏ ꯏꯪ ꯏꯪ ꯂꯥꯎꯔꯒ ꯅꯨꯡꯉꯥꯏ
ꯑꯣ ꯊꯥꯕꯜꯒꯨꯝꯕ ꯊꯧꯇꯔꯣ
ꯆꯁ ꯍꯣꯏ
ꯇꯧꯔꯛꯀꯅꯨ ꯍꯥꯏꯔꯒ ꯅꯪꯀꯣ ꯑꯗꯨ ꯃꯤꯅ ꯍꯥꯏꯔ ꯒꯪ ꯁꯦꯔꯥꯟ ꯇꯨꯔꯥꯟ ꯑꯗꯨ ꯇꯧꯒꯅꯨꯀꯣ
ꯍꯣꯢ ꯑꯣꯖꯥ
ꯅꯪꯒꯤ ꯑꯣꯖꯥꯅ ꯍꯥꯏꯔꯤꯁꯦ ꯏꯜꯂꯣꯗ ꯌꯥꯝ ꯀꯥꯟꯅꯒꯅꯤ
ꯍꯣꯏꯇꯥ ꯇꯧꯔꯣꯏ ꯎꯗꯤ ꯑꯃꯛꯀꯨ
ꯑꯣ ꯎꯗ ꯑꯗꯨꯅ ꯍꯦꯟꯅ ꯐꯩ ꯑꯗꯨ ꯎꯈ꯭ꯔꯗꯤ ꯀꯣ ꯋꯥꯈꯜꯗꯣ ꯖꯥꯠ ꯖꯥꯠ ꯈꯥꯍꯟꯅꯤꯡꯕꯀꯣ
ꯁꯨꯃꯥꯏꯅ ꯍꯥꯏꯕꯅꯤ ꯖꯄꯥꯟ ꯑ ꯃꯣꯏꯒꯤ ꯎꯝ ꯎꯝ ꯑꯇꯣ ꯅꯣ ꯍꯨꯝ ꯍꯨꯝ ꯍꯨꯝ ꯍꯨꯝ ꯃꯣꯏ ꯑꯇꯣꯞꯄ ꯀꯣ ꯑꯇꯣꯞꯄ ꯃꯔꯣꯟꯗ ꯀꯔꯤ ꯍꯥꯏ ꯈꯪꯕ꯭ꯔꯥ ꯍꯧꯖꯤꯛꯀꯤ
ꯑꯦ ꯅꯪꯒ ꯑꯁ ꯑꯁ ꯁꯣꯏꯗ꯭ꯔꯦ ꯈꯨꯄꯥꯛꯁꯦ ꯈꯨꯄꯥꯛꯁꯦ ꯃꯔꯤꯡ ꯃꯔꯤꯡ ꯆꯠꯂꯤ
ꯍꯥꯏꯔꯔꯣꯢ ꯍꯣꯔꯦꯟ ꯀꯣꯟꯅ ꯑꯇꯣꯞꯄ ꯑꯇꯣꯞꯄꯗ ꯍꯥꯏꯔꯒꯦ
ꯅꯪꯁꯤꯗꯤꯕꯀꯣ ꯑꯣ
ꯀꯩꯁꯨ ꯀꯥꯏꯗꯦ
ꯍꯣꯏ ꯀꯥꯏꯗꯧꯅꯤ ꯀꯥꯏꯗꯦ ꯀꯥꯏꯔꯣꯏ ꯅꯉꯣꯟꯗ ꯀꯥꯏꯕ ꯃꯤ ꯂꯩꯔꯣꯏ
ꯅꯪꯒꯤ ꯍꯛ ꯅꯪꯒꯤ ꯍꯪꯕ ꯅꯠꯇꯦ ꯍꯥꯏꯕꯅꯤꯅꯣ ꯀꯩꯁꯨ ꯀꯥꯏꯗꯦꯕ
ꯎꯝ
ꯏꯁꯅꯝ ꯎꯝ ꯍꯥꯢ
ꯑꯦꯠ ꯍꯥꯏꯒꯅꯨ ꯍꯥꯏꯒꯅꯨ ꯍꯥꯏ
ꯅꯪꯒꯤ ꯍꯪꯕꯗ ꯐꯠꯇꯕꯅꯤꯅꯀꯣ ꯑ
ꯅꯪ ꯅꯪꯒꯤ ꯃꯅꯥꯛꯇ ꯀꯩꯅꯣ ꯂꯩꯔꯕꯣꯏ ꯌꯥꯝ ꯅꯣꯛꯅꯤꯡꯂꯤꯁꯦ
ꯅꯪꯅ ꯅꯣꯛꯅꯤꯡꯕ
ꯑꯉꯥꯎꯕ ꯑꯉꯥꯎꯕꯤ ꯍꯥꯏꯕꯁꯦ ꯅꯣꯏ ꯀꯥꯡꯕꯨꯗ ꯑꯣꯏꯕꯖꯥꯠꯅꯤꯀꯣ
ꯍꯣꯏ ꯅꯪꯗꯤ ꯌꯝ ꯍꯥꯏꯖꯅꯤꯡꯕꯗꯣ ꯑꯩ ꯉꯥꯎꯔ ꯍꯥꯢꯔꯒ ꯅꯪ ꯨꯡꯉꯥꯏꯕ ꯅꯠꯇ꯭ꯔꯦ ꯐꯔꯦ ꯐꯔꯦ ꯊꯝꯃꯒꯦ ꯑꯩ
ꯅꯦ ꯇꯧꯅꯨꯗ ꯅꯪ ꯈꯣꯟꯗꯣ ꯐꯖꯅ ꯇꯥꯏꯌꯦ ꯑꯗꯣ ꯀꯩ ꯍꯥꯏꯁꯤꯔꯥ ꯇꯥꯕꯗ ꯀꯩꯅꯣ ꯌꯥꯝ ꯅꯨꯡꯉꯥꯏꯕꯗꯣ ꯑꯦ
ꯍꯣꯏꯅꯦ ꯅꯪꯗꯤ ꯀꯃꯥꯏꯅ ꯇꯧꯔꯅꯤ ꯍꯣꯏ
ꯑꯗꯨ ꯇꯥꯕ ꯇꯥ ꯍꯥꯏꯕ ꯀꯥꯟꯗ ꯑꯩꯅ ꯅꯠꯇ꯭ꯔꯣ
ꯀꯔꯝꯕ ꯀꯔꯝꯕ ꯋꯥꯅꯣ ꯇꯥꯕꯗꯨꯗ ꯍꯥꯏꯁꯦ
ꯑꯩ ꯀꯣꯟꯗꯤ ꯅꯨꯡꯉꯥꯏꯇ꯭ꯔꯣ
ꯅꯨꯡꯉꯥꯏꯕꯅ ꯅꯨꯡꯉꯥꯏꯕꯅ
ꯏꯁ ꯅꯨꯡꯉꯥꯏꯕꯅꯤ ꯅꯨꯡꯉꯥꯏꯕꯅꯦ ꯇꯨꯝ ꯈꯔ ꯀꯩꯅꯣ ꯇꯨꯝꯕ ꯌꯥꯗ꯭ꯔꯀꯥꯟꯗ ꯀꯣ ꯍꯥꯏꯗ ꯑꯁ ꯌꯥꯝꯅꯀꯣ ꯅꯨꯡꯉꯥꯏꯅꯤ ꯇꯥꯔꯒꯀꯣ ꯇꯨꯝꯃꯒ ꯑꯁ
ꯍꯣꯏ ꯑꯩꯗꯤ ꯅꯨꯡꯇꯤꯒꯤ ꯇꯥꯏꯑꯌꯦꯦꯕꯀꯣ ꯀꯣ ꯇꯨꯝꯃꯝꯗꯥꯏꯗ ꯇꯥꯏꯑꯦꯕꯣ ꯀꯣ ꯐꯖꯅ ꯇꯨꯝꯃꯦ
ꯑꯗꯨꯃꯥꯏꯅꯧꯔꯛꯀꯅꯕ
ꯎꯝ
ꯑꯉꯥꯎꯕ ꯑꯉꯥꯎꯕꯤ ꯃꯥꯂꯥꯅꯦꯕ
ꯑꯩꯗꯤꯀꯣ ꯅꯨꯡꯇꯤꯒꯤ ꯇꯥꯏꯌꯦ
ꯉꯥꯎꯔꯒꯀꯣ ꯌꯨꯂꯣ ꯊꯛꯈ꯭ꯔꯒ ꯉꯥꯎ ꯉꯥꯎꯗ
ꯍ ꯍꯣ ꯍ ꯍ ꯍꯣꯏꯅꯦ ꯍꯣꯏ ꯍꯥꯏꯗꯤ ꯅꯨꯡꯄꯤꯒꯤ ꯇꯥꯏꯕꯣꯀꯣ ꯅꯨꯡꯇꯤꯒꯤ ꯄꯨꯡ ꯑꯍꯨꯝ ꯃꯔꯤꯗ ꯇꯨꯝꯃꯦꯕ ꯇꯥꯕꯒꯤ
ꯑꯣ
ꯑꯗꯨꯁꯨ ꯑꯌꯨꯛꯀꯤ ꯄꯨꯡ ꯑꯍꯨꯝ ꯃꯔꯤꯗ ꯑꯗꯨꯝꯕ ꯇꯥꯕꯒꯀꯣ ꯅꯨꯄꯤꯒꯤ
ꯎꯝ
ꯌꯥꯝ ꯍꯩꯕ ꯁꯨꯝꯕꯁꯦ
ꯎꯝ ꯃꯤꯠꯇꯣ ꯄꯥꯡꯕꯤ ꯉꯝꯕ꯭ꯔꯣ
ꯍꯥꯥ
ꯃꯤꯣ ꯁꯥꯗ꯭ꯔꯣ ꯃꯤꯇꯣ ꯁꯥꯗ꯭ꯔꯣ ꯁꯥꯗꯦ ꯑꯩꯗꯤ ꯈꯔ ꯈꯔ ꯁꯥꯈ꯭ꯔꯦꯅꯦ ꯀꯩꯒꯤꯅꯣ
ꯍꯧꯖꯤꯜ ꯂꯥꯛ
ꯐꯤꯗ ꯎꯅꯤꯗ
ꯇꯨꯝꯅꯤꯡꯕꯈꯤꯅꯤ
ꯊꯥꯖꯕꯔꯣ ꯑꯗꯨꯁꯨ
ꯍꯣꯏ ꯅꯪ ꯑꯩꯗꯤ ꯑꯩꯗꯤ ꯅꯪ ꯍꯥꯏꯕ ꯃꯈꯩ ꯊꯥꯖꯩꯌꯦ ꯅꯪ ꯑꯩꯅ ꯍꯥꯏꯕ ꯈꯇꯪꯅꯦ ꯅꯪꯖ ꯗꯕꯥ
ꯅ
ꯇꯔ ꯑꯔ ꯇꯨꯡ ꯇ ꯇꯅꯦ ꯑ
ꯇꯒꯅꯣ ꯍꯥꯏꯕꯗꯨꯅꯦ ꯌꯥꯝ ꯐꯠꯇꯕ ꯋꯥꯍꯩꯅꯤꯀꯣ ꯍꯅꯤ ꯍꯅꯤ ꯅꯍ ꯍꯥꯏꯕꯗꯣ ꯏꯀꯥꯏꯈꯣ ꯅꯣꯏꯗꯤ ꯏꯀꯥꯏ ꯏꯀꯥꯏꯒꯕ꯭ꯔꯣ
ꯑꯗꯤ
ꯏꯀꯥꯏꯕ ꯈꯪꯗꯧ ꯃꯥꯟꯗꯦꯗ
ꯍꯣꯏ ꯍꯣꯏꯗꯤ ꯏ ꯀꯥꯏꯕ ꯈꯪꯗꯦ ꯈꯃꯒꯦ ꯑꯗꯨꯗꯤ
ꯌꯦꯡꯉꯀꯥꯟꯗ ꯑꯗꯨꯝ ꯈꯪꯉꯦꯕ ꯀꯩ ꯍꯥꯏꯁꯤꯔꯥꯝ
ꯍꯣꯏ
ꯅꯪꯒꯤ ꯈꯣꯟ ꯇꯥꯕꯗꯁꯨꯀꯣ ꯑꯗꯨꯝ ꯈꯪꯈ꯭ꯔꯦꯕ ꯌꯦꯡꯕ ꯌꯦꯡꯗ꯭ꯔꯁꯨꯀꯣ
ꯂꯥꯏꯔꯤꯛ ꯑꯃꯕꯨ ꯌꯦꯡꯉꯒ ꯃꯅꯨꯡꯗ ꯌꯥꯎꯕ ꯃꯅꯨꯡꯗ ꯌꯥꯎꯕ ꯏꯔꯤꯕ ꯃꯈꯩꯗꯨꯣ
ꯎꯝ
ꯍꯠꯇ ꯀꯩꯅꯣ ꯇꯒꯅ ꯍꯥꯏꯅꯤꯡ ꯗꯩꯋꯥ
ꯍꯥꯏꯒꯅꯨ ꯍꯥꯏꯒꯅ ꯅꯪꯒꯤ ꯍꯥꯏꯕꯁꯦ ꯑꯩ ꯑꯩ ꯀꯤꯁꯤꯜꯂꯛꯑꯦ ꯀꯩꯒꯤꯅꯣ ꯈꯪꯗꯦ ꯄꯥꯈꯥꯠꯄꯁꯨ ꯌꯥꯎꯏ ꯑꯩ ꯀꯣꯁꯨ ꯍꯥꯀꯠꯆꯔꯦ
ꯎꯝ ꯎꯝꯣꯡ ꯑꯩꯒꯤ ꯈꯣꯡꯄꯥꯛꯁꯨ ꯍꯥꯀꯠꯆꯩꯌꯦ
ꯌꯥꯔꯦ ꯃꯤ ꯃꯇꯧ ꯇꯝꯕꯁꯦ ꯌꯥꯝ ꯐꯠꯇꯕꯅꯤ
ꯌꯥꯏꯐꯕ ꯂꯣꯡꯖꯝ
ꯇꯧꯅꯨ ꯍꯥꯏꯔꯤꯁ ꯇꯧꯅꯨ
ꯍꯧꯖꯤꯛꯀꯤꯁ ꯌꯥꯏꯐꯕ ꯌꯥꯏꯐꯔꯦ ꯍꯥꯏꯕꯅꯦ ꯑꯁ ꯂꯣꯏꯔꯦꯍꯦ
ꯑꯦ ꯑꯣ ꯌꯥꯔꯦ ꯐꯔꯦ ꯌꯥꯏ ꯐꯔꯦ ꯅꯪꯒꯤꯁꯨ ꯌꯥꯏꯐꯔꯣꯀꯣ
ꯌꯥꯔꯦ
ꯑꯩꯅ ꯕꯣꯔ ꯄꯤꯕꯅꯦ
ꯏꯕꯤꯒꯅꯕꯨ ꯀꯗ
ꯃꯤꯅ ꯄꯣꯔ ꯄꯤꯕꯁꯦ ꯍꯔꯥꯎ ꯍꯔꯥꯎꯅ ꯂꯧꯑꯣ ꯍꯥꯏꯕꯅꯤ
ꯍꯣꯏ ꯑꯣꯖꯥ ꯊꯥꯒꯠꯆꯔꯤ
ꯎ ꯑꯗꯨꯒꯨꯝꯕ ꯇꯥꯗ꯭ꯔꯤꯕꯣ
ꯍꯔꯤ
ꯑꯣ
ꯑꯗꯨꯗꯤ ꯅꯨꯡꯁꯤꯗꯕꯀꯣ ꯃꯤ ꯑꯃꯐꯥꯎ ꯅꯨꯡꯁꯤꯗꯦꯕ ꯅꯨꯄꯥ ꯍꯥꯏꯕ ꯖꯥꯠꯁꯦ ꯑꯃꯐꯥꯎ ꯅꯨꯡꯁꯤꯗꯦꯕꯀ ꯈꯤꯇꯪꯕꯨ ꯅꯨꯡꯁꯤꯗꯕ ꯃꯣꯏꯁꯦ ꯌꯥꯝꯅ ꯐꯠꯇꯕ ꯃꯤ ꯑꯃ ꯑꯣꯏꯌꯦꯕꯀꯣ
ꯍ
ꯍꯝ
ꯅꯨꯡꯁꯤꯕꯤꯅꯨ ꯅꯤꯡꯁꯤꯕꯤꯅꯨ ꯃꯇꯝ ꯃꯇꯝ ꯑꯍꯣꯡꯕ ꯄꯨꯔꯛꯀꯅꯤ ꯏ ꯃꯇꯝꯒꯤꯀꯣ ꯆꯥꯅꯕ ꯃꯇꯝꯅ ꯄꯨꯔꯛꯄꯗꯣ ꯑꯗꯨꯒꯤ
ꯑꯗꯤ ꯃꯣꯏꯁꯦꯀꯣ ꯃꯆꯤꯟꯁꯦ ꯃꯣꯏꯁꯦ ꯃꯆꯤꯟꯖꯦ ꯊꯤꯌꯦꯕꯀꯣ ꯍꯪꯕꯁꯨ ꯐꯖꯅ ꯃꯁꯤꯁꯨ ꯊꯤꯕꯀꯣ ꯑꯩꯅ ꯃꯆꯤꯟꯁꯨꯦ ꯊꯤꯑꯕꯀꯣ ꯃꯆꯤꯟꯁꯨꯦ ꯊꯤꯕꯀꯣ ꯑꯗꯨꯒ ꯍꯥꯏꯖꯤꯟꯅꯕꯁꯨ ꯌꯥꯝ ꯍꯩꯌꯦꯕꯀꯣ ꯍꯪꯉꯁꯨ ꯍꯪꯕ ꯈꯨꯝꯅꯤꯡꯒꯨꯝ ꯈꯨꯝꯅꯤꯡꯕꯒꯨꯝ ꯍꯪꯅꯁꯨ ꯑꯔꯥꯟꯕ ꯉꯥꯛꯇ ꯍꯥꯏꯒꯅꯦꯕ ꯃꯣꯏꯗꯤ ꯐꯠꯇꯕꯅꯤ
ꯃꯣꯏ ꯑꯔꯥꯟꯕ ꯍꯥꯏꯔꯤꯗꯣ ꯃꯔꯝ ꯂꯩꯕꯒꯤꯅꯤ ꯃꯔꯝꯗꯣ ꯑꯁ ꯂꯩꯌꯦꯕ ꯅꯣꯏ ꯈꯪꯅꯕ ꯌꯥꯝ ꯂꯩꯈ꯭ꯔꯦꯕ ꯁꯦꯡꯕꯅꯤ ꯑꯁ
ꯑꯩ ꯄꯔꯕꯖ ꯊ
ꯅꯥꯇꯣꯟꯁꯦ ꯐꯨꯠꯂꯦ ꯀꯩꯒꯤꯅꯣ
ꯂ ꯇꯧꯔꯝꯗꯥꯏꯒꯤ ꯂꯨꯖꯧ ꯂꯨꯖꯧ ꯅꯨꯃꯤꯗꯥꯡ ꯈꯨꯗꯤꯡꯒꯤ ꯂꯨꯖꯋ
ꯇ ꯂꯣꯕꯖꯣ
ꯅꯨꯃꯤꯗꯥꯡ ꯈꯨꯗꯤꯡꯒꯤ ꯍꯨꯝ ꯃꯃꯥꯡ ꯊꯣꯛꯄ ꯀꯥꯟꯗꯨꯖꯧ ꯑꯗꯨꯅ ꯅꯥ ꯇꯥꯕꯗꯣ
ꯏꯁ ꯀꯗꯥꯏꯗꯒꯤ ꯂꯥꯛꯄ ꯏꯅꯎꯁꯤꯗꯤ
ꯍꯥꯏꯌꯦ ꯑꯩꯈꯣꯏ ꯏꯃꯥꯟꯗꯣ ꯍꯨꯃꯥꯡ ꯊꯣꯛꯄ ꯃꯇꯝꯗ ꯂꯨꯕ ꯐꯠꯇꯦ ꯇꯨꯈꯣꯡ ꯂꯥꯎꯕꯗꯣ ꯑꯗꯨꯗꯤ ꯏꯁꯤꯡ ꯆꯪ ꯂꯣꯛ ꯇꯧꯋꯦ ꯑꯗꯨ ꯍꯃꯥꯡꯗꯣ ꯊꯣꯛꯄ ꯃꯇꯝꯗ ꯀꯪꯍꯜꯂꯒ ꯂꯨꯕꯗꯨꯕ ꯃꯥꯟ ꯃ ꯃꯥꯟꯅ ꯃꯥꯟ ꯈꯪꯕ꯭ꯔꯥ